ꯍꯜꯂꯧ ꯍꯜꯂꯣ ꯇꯥꯏꯌꯦ
ꯀꯃꯥꯏꯟ ꯇꯧꯔꯤꯒꯦ ꯅꯨꯡꯉꯥꯏꯔꯤꯕꯣ
ꯅꯨꯉꯔꯤꯌꯦ ꯀꯩꯅꯣ ꯅꯪꯗꯦ
ꯍꯧꯖꯤꯛꯀꯥꯟꯖꯤꯕꯨ ꯅꯨꯡꯁꯥꯒ ꯁꯥꯕ ꯁꯃꯔꯒꯤ ꯃꯇꯝꯖꯤꯕꯨ ꯀꯃꯥꯏ ꯀꯃꯥꯏ ꯂꯦꯜꯂꯤꯒꯦ
ꯍꯦ ꯅꯨꯡꯁꯥꯒꯤ ꯃꯔꯛꯇ ꯑꯗꯨꯝ ꯂꯦꯜꯂꯒ ꯂꯩꯌꯦ
ꯍꯜꯂꯣ
ꯇꯥꯗꯕ꯭ꯔꯣ
ꯀꯩꯅꯣ ꯐꯖꯅ ꯇꯥꯗꯦ ꯑꯩꯅ ꯉꯥꯡꯕꯖꯤꯗꯤ ꯇꯥꯕ꯭ꯔꯣ ꯅꯪꯅ ꯉꯥꯡꯕꯅ ꯌꯥꯝ ꯄꯛ ꯇꯥꯗꯤꯌꯦ ꯉꯥꯡꯗꯕꯩꯔꯥ
ꯇꯌꯦ ꯕꯣꯂꯨꯝꯗꯣ ꯂꯩꯈꯠꯂꯣ
ꯁꯥꯎꯅꯝ ꯌꯥꯝ ꯇꯞꯄꯩ ꯇꯥꯏꯞ ꯇꯧ
ꯈꯠꯂꯣ
ꯀꯃꯥꯏ ꯇꯧꯔꯤꯅꯣ ꯁꯤꯕꯣ
ꯕꯣꯂꯨꯝꯗꯣ ꯂꯩꯛ
ꯀꯔꯤꯒꯤꯅꯣ ꯁꯤ ꯆꯥꯛ ꯆꯥꯔꯕ
ꯆꯔꯦ
ꯀꯩꯩ ꯏꯟꯖꯥꯡ ꯆꯥꯔꯒꯦ
ꯏꯁꯀ꯭ꯋꯥꯁ ꯆꯝꯐꯨꯠ ꯏꯟꯁꯥꯡ ꯍꯥꯎꯗꯕꯅꯦ ꯀꯋꯥꯁꯦꯝꯄꯨ
ꯎꯝ ꯍꯥꯎꯔꯦ ꯑꯗꯨꯗꯤꯌꯥ
ꯀꯥꯏꯗꯒꯤ ꯆꯝꯐꯨꯠꯇꯨ ꯀꯃꯥꯏꯅ ꯍꯥꯎꯗꯣꯏꯅꯣ
ꯎꯝ
ꯅꯪꯗꯤ
ꯑꯩ ꯑꯩꯁꯨ ꯍꯋꯥꯏ ꯊꯣꯡꯕ ꯆꯥꯏ
ꯅꯪ ꯍꯧꯖꯤꯛꯀꯥꯟ ꯀꯩꯅꯣ ꯍꯣꯁꯇꯦꯜ ꯂꯩꯕ꯭ꯔꯥ
ꯍꯥꯥ
ꯍꯣꯁꯇꯦꯜ ꯂꯩꯕ꯭ꯔꯅ ꯍꯧꯖꯤꯛꯀꯥꯟ
ꯑꯥ ꯍꯣꯁꯇꯦꯜꯗ ꯂꯩ
ꯑꯣ ꯀꯩꯅꯣ ꯍꯣꯁꯇꯦꯜꯒꯤ ꯃꯃꯜꯗꯣ ꯀꯌꯥ ꯀꯌꯥ ꯊꯥ ꯀꯩꯅꯣ ꯑꯣꯏꯒꯦ ꯊꯥꯗ
ꯍꯥꯥ
ꯍꯣꯁꯇꯦꯜꯒꯤ ꯀꯩꯅꯣꯗꯣ ꯑꯃꯝꯗꯣ ꯀꯌꯥ ꯑꯣꯏꯒꯦ
ꯑꯩꯗꯤ ꯀꯩꯅꯣꯅ ꯂꯩꯕ ꯅꯤꯗ ꯍꯧꯖꯤꯛ ꯀꯩꯅꯣ ꯇꯧꯔꯒ ꯂꯩꯕ ꯅꯠꯇꯦ ꯑꯩꯅ ꯊꯤꯔꯒ ꯂꯩꯕ ꯅꯠꯇꯦ ꯋꯥꯔꯗꯦꯟ ꯑꯣꯏꯅ ꯂꯩꯥꯏꯕꯅꯤ ꯁꯨꯝ
ꯑꯁ ꯌꯥꯏꯀꯣ ꯃꯤꯗꯤ
ꯑꯉꯥꯡꯁꯤꯡꯕꯨ ꯅꯪꯅ ꯌꯦꯡꯔꯤꯕ
ꯑꯉꯥꯡ ꯀꯩꯁꯨ ꯑ ꯀ ꯤꯗꯗꯥ ꯂꯩꯏꯅꯤ
ꯑꯦꯁ ꯃꯤꯗꯤ ꯃꯁꯇꯔꯁꯨ ꯇꯝꯃꯦ ꯑꯗꯨꯒ ꯇꯣꯂꯣꯞꯁꯨ ꯆꯥꯕꯤ ꯑꯣꯏꯔꯦꯅꯦ ꯀꯩꯅꯣ
ꯑꯗꯨꯅꯦꯗ ꯑꯉꯥꯡ ꯂꯝ ꯍꯦꯟꯕ ꯉꯥꯛꯇ ꯑꯃꯅꯤ ꯂꯩ꯫ ꯌꯦ
ꯅꯨꯡꯁꯤꯈꯤꯗ꯭ꯔꯕ ꯁꯥꯛꯛꯇ ꯈꯔ ꯂꯩ
ꯅꯪ ꯅꯪ ꯅꯪꯗꯦ ꯄꯩꯁꯥꯁꯨ ꯇꯜꯂꯦ ꯂꯥꯏꯔꯤꯛꯁꯨ
ꯑꯩꯉꯣꯟꯗ ꯄꯩ ꯄꯩꯩꯅ ꯌꯦꯡꯉꯛꯄꯁꯨ ꯌꯥꯎꯔꯤ ꯇꯧꯔꯤꯁꯦ ꯑꯉꯥꯡꯁꯤꯡꯁꯦ ꯄꯨꯔꯥ ꯕꯦꯔꯥꯅꯤ ꯅꯨꯡꯉꯥꯏꯔꯤꯕ ꯀꯃꯥꯏ ꯀꯃꯥꯏ ꯇꯧꯔꯤꯒꯦ
ꯅꯨꯡꯉꯥꯏꯔꯤꯌ‌ꯦ ꯍꯥꯏꯇꯥꯔꯦꯅꯦ
ꯅꯪꯗꯤ
ꯇꯧꯕꯇꯕꯨ ꯁꯥꯎꯟꯗꯤ ꯌꯥꯝ ꯇꯞꯄꯦ ꯀꯃꯥꯏꯅ ꯇꯧꯔꯤꯅꯣ ꯈꯪ ꯑꯗꯩ ꯐꯣꯟꯁꯦ ꯌꯥꯗꯕꯩꯔꯥ ꯐꯖꯅ ꯇꯥꯗꯦ ꯅꯨꯡꯉꯥꯏꯇꯦ
ꯅꯪ ꯀꯩꯅꯣ ꯊꯕꯛ ꯌꯥꯝ ꯆꯤꯟꯕ ꯃꯥꯜꯂꯦ ꯍꯧꯖꯤꯛ‌ꯀꯥꯟ ꯊꯕꯛ ꯌꯥꯝ ꯆꯤꯟꯕ ꯃꯥꯜꯂꯦꯕ ꯍꯧꯖꯤꯛꯀꯥꯟꯁꯦ
ꯈꯪꯗꯦ ꯅꯨꯃꯤꯗꯥꯡꯁꯤꯗ ꯀꯗꯥꯏꯗꯅꯣ ꯃꯅꯝ ꯅꯝꯊꯤꯕ ꯑꯃꯁꯨ ꯅꯝꯃꯛꯑ‌ꯦ ꯅꯪꯗꯤ ꯅꯪ ꯂꯩꯔꯤꯕ ꯃꯐꯝꯗꯣ ꯁꯥꯕ꯭ꯔꯣ ꯏꯪꯕ꯭ꯔꯣ ꯀꯃꯥꯏꯅ ꯇꯧꯒꯦ
ꯑꯁ ꯁꯥꯕꯅ ꯂꯩꯕ ꯌꯥꯗꯦ
ꯎꯝ ꯁꯥꯏ ꯍꯥꯏꯕ ꯌꯥꯝꯅ ꯑꯩꯁꯨ ꯑꯩꯅ ꯂꯩꯔꯤꯁꯦ ꯈꯨꯁ ꯁꯥ ꯃꯥ ꯇꯧꯋꯤ ꯅꯨꯡꯊꯤꯟꯒ ꯂꯩꯐꯝ ꯆꯥꯐꯝ ꯈꯪꯗꯦꯕ ꯄꯨꯔꯥ ꯃꯩꯅ ꯊꯥꯔꯛꯄꯩ ꯇꯥꯏꯞꯇ ꯄꯣꯛ ꯄꯣꯛ ꯆꯥꯛꯑꯒ ꯐꯦꯟ ꯊꯥꯔꯁꯨ ꯅꯨꯡꯁꯤꯠ ꯑꯁꯥꯕ ꯑꯣꯏꯅ ꯁꯦꯠꯄꯤꯗꫭ
ꯑ ꯑ ꯃꯅꯩ ꯆꯞ ꯃꯥꯟꯅꯩ ꯑꯩꯁꯨ ꯀꯩ ꯑꯗꯨꯃꯥꯏꯅ ꯇꯧꯕꯅꯦ ꯁꯥꯇꯤꯟ ꯁꯥꯇꯤꯟ ꯍꯥꯞꯄꯀ ꯇꯨꯝꯕꯅꯦ ꯑꯩ ꯅꯨꯡꯊꯤꯟꯗꯁꯨ
ꯎꯝ ꯅꯨꯡꯊꯤꯟꯒ ꯑꯣꯏꯗꯤ ꯅꯨꯡꯗꯥꯡꯒ ꯑꯣꯏ ꯗꯤ ꯈꯔ ꯐꯩ ꯑꯌꯨꯛ ꯅꯨꯡ ꯀꯩꯅꯣꯗꯤ ꯅꯨꯡꯁꯥ ꯁꯥꯒꯠꯂꯛꯄꯩ ꯇꯥꯏꯃꯤꯡꯗꯨꯗꯤ ꯅꯨꯡꯉꯥꯏꯔꯦ ꯐꯖꯥꯔ‌ꯦ ꯄꯨꯔ ꯏꯁꯇꯤꯝꯕꯥꯠ
ꯖꯤꯡꯅ ꯈꯛꯄꯅꯤꯅ ꯌꯥꯗ‌ꯦ ꯑꯈꫭꯏꯒꯗꯤ ꯑꯁ ꯅꯨꯡꯁꯥꯒꯤ ꯍꯤꯠꯇꯣ ꯑꯃꯨꯛ ꯆꯪꯉ‌ꯦꯕ
ꯎꯝ ꯑꯗꯨꯅꯦ
ꯀꯃꯥꯏ ꯀꯃꯥꯏꯅ ꯇꯧꯔꯤꯒꯦ ꯅꯪ ꯀꯔꯤ ꯀꯔꯤ ꯍꯣꯠꯅꯔꯤꯒꯦ ꯅꯪ ꯍꯧꯖꯤꯛꯀꯥꯟ
ꯑꯩ ꯀꯦꯝꯇ ꯇꯧꯗꯦꯗ ꯀꯩꯅꯣ ꯆꯠꯂꯤꯁꯤꯉꯥꯏ ꯌꯨꯅꯤꯚꯔꯁꯤꯇꯤ ꯆꯠꯂꯤꯁꯤꯉꯥꯏ ꯑꯦꯛꯖꯥꯝ ꯇꯧꯔꯤꯑꯌꯦ‌ ꯑ‌ꯦꯛꯖꯥꯝ ꯌꯥꯝꯅ ꯅꯨꯡꯉꯥꯏꯕꯅꯦ
ꯑꯦ
ꯂꯥꯏꯔꯤꯛꯇꯨꯅ ꯋꯥꯟ ꯅꯥꯏꯠ ꯕꯤꯐꯣꯔ ꯑꯦꯛꯖꯥꯝ ꯑꯗꯨ ꯇꯧꯔꯕꯅꯤꯅ ꯐꯖꯔꯦꯗꯅ ꯍꯧꯖꯤꯛ ꯀꯥꯟꯗꯤꯁꯨꯝ ꯃ‌ꯦꯆꯤꯑꫭꯔ ꯑꯣꯏꯔꯛꯄꯗꯒ
ꯑꯩꯈꯣꯏꯁꯨꯅꯦ ꯍꯝꯆꯤꯠꯁꯦ ꯑꯦꯖꯥꯝꯅꯦ
ꯑ ꯅꯣꯏꯒꯤꯗꯤ ꯈꯔꯕꯨ ꯄꯥꯔꯝꯒꯗꯕ ꯃꯑꯣꯡꯕꯨ ꯃꯥꯜꯂꯦ ꯑꯩꯅ ꯁꯨꯝ ꯌꯦꯡ ꯗ ꯅꯣꯏꯗꫭ
ꯑꯁ ꯄꯥꯗꯦ ꯀꯥꯏꯗꯒꯤ ꯑꯩ ꯍꯟꯗꯛꯁꯦ ꯀ꯭ꯂꯁ ꯀ꯭ꯂꯥꯁꯁꯦ ꯆꯥꯡ ꯅꯥꯏꯅ ꯆꯠꯇ‌ꯦ ꯑꯩ ꯑꯗꯨꯝ ꯑꯦꯞꯁꯦꯟ ꯑꯣꯏꯒꯜꯂꯦ ꯑꯩ ꯀ꯭ꯂꯥꯁ ꯃꯤꯁ ꯑꯥꯎꯠ ꯌꯥꯝ ꯇꯧꯈ꯭ꯔꯦ ꯁꯤꯁꯤꯃꯁ ꯇꯔꯗ
ꯎꯝ
ꯑꯗꫭꯏꯗꯤ ꯐꯖꯔꯅꯤ
ꯎꯝ ꯀ꯭ꯂꯥꯁ ꯂꯥꯏꯛꯁꯦ ꯄꯕ ꯄꯥꯗꯕ ꯀ꯭ꯂꯥꯁꯁꯦ ꯃꯤꯁ ꯇꯧꯍꯧꯗ꯭ꯔꯒꯗꯤ ꯑꯦꯛꯖꯥꯝꯁꯦ ꯈꯤꯇꯪ ꯂꯥꯏꯕ ꯑꯣꯏꯅ ꯈꯜꯂꯦꯀꯣ ꯑꯩꯁꯨ ꯍꯟꯗꯛꯇꯨ ꯀ꯭ꯂꯥꯁ ꯈꯔ ꯃꯤꯁ ꯇꯧꯍꯧꯋꯦꯕ ꯑꯗꯨꯗꯨꯅ ꯐꯖꯔꯦ ꯑꯦꯛꯖꯥꯝ ꯅꯨꯡꯉꯥꯏꯕꯅ ꯂꯣꯏꯔꯦ
ꯅꯨꯡꯉꯥꯏꯔꯅꯤ ꯑꯩ ꯍꯪꯆꯤꯠꯁꯦ ꯍꯪꯆꯤꯠ ꯊꯣꯛꯀꯗꯕ ꯄꯦꯄꯔꯗꯨꯅꯦꯕ ꯑꯩ ꯈ꯭ꯋꯥꯏꯗ ꯑꯩ ꯀ꯭ꯂꯥꯁ ꯃꯤꯁ ꯑꯣꯏꯔꯤꯁꯦ
ꯎꯝ ꯅꯣꯏ ꯄꯦꯄꯔ ꯀꯩꯀꯩ ꯌꯥꯎꯒꯦ ꯍꯟꯗ
ꯕ꯭ꯔꯤꯇꯤꯁ ꯕ꯭ꯔꯤꯇꯤꯁ ꯄꯣꯏꯇ꯭ꯔꯤ ꯌꯥꯎꯋꯦ ꯑꯗ ꯀ꯭ꯔꯤꯇꯤꯁꯖꯝꯗ ꯑꯗꯨ ꯌꯥꯎꯋꯦ ꯑꯗꯨꯒ ꯕ꯭ꯔꯤꯇꯤꯁ ꯐꯤ ꯑꯦꯛꯁꯟꯁꯨ ꯗ꯭ꯔꯃꯥꯁꯨ ꯑꯗꯨꯒ ꯍ꯭ꯌꯨꯃꯦꯟ ꯔꯥꯏꯠꯁ ꯖꯦꯅꯦꯔꯤꯛꯇ ꯑꯣꯏꯔꯦ ꯍꯃꯦꯟ ꯔꯥꯏꯠ
ꯎꯝ ꯅꯣꯏ ꯇ꯭ꯔꯥꯟꯁꯂꯦꯁꯟ ꯌꯥꯎꯗ꯭ꯔꯣ
ꯇ꯭ꯔꯥꯟꯁꯂꯦꯁꯟ ꯌꯥꯎꯗꯦ
ꯎꯝ ꯑꯩꯈꯣꯏ ꯇ꯭ꯔꯥꯟꯁꯂꯦꯁꯟ ꯌꯥꯎꯋꯦ ꯏ ꯑꯦꯜ ꯇꯤ ꯀꯣꯔ ꯄꯦꯄꯔꯗ ꯑꯗꯨꯒ ꯀ꯭ꯔꯤꯇꯤꯁꯤꯖꯝꯗꯤ ꯀꯣꯔ ꯄꯦꯄꯔ ꯅꯠꯇꯕꯗ ꯌꯥꯎꯋꯦꯕꯀꯣ ꯏꯂꯦꯛꯇꯤꯞ ꯑꯣꯏꯅ ꯑꯗꯨꯝ ꯑꯩꯈꯣꯏ ꯑꯣꯖꯥꯗꯣ ꯃꯃꯥꯡꯗ ꯑꯦꯇꯦꯛꯇꯤꯞ ꯇꯥꯛꯄꯗꯣ ꯅꯨꯡꯉꯥꯏꯇꯦ ꯍꯟꯗꯛꯇꯤ ꯂꯧꯗ꯭ꯔꯦ ꯃꯃꯥꯡꯗꯗꯤ ꯁꯤꯦ ꯌꯥꯝ ꯂꯧꯋꯦꯕ ꯑꯩꯈꯣꯏꯒꯤ ꯃꯃꯥꯡꯗ ꯌꯥꯎꯈꯤꯕ ꯈꯔ ꯌꯥꯎꯋꯦ ꯑꯗꯨꯗꯨꯅ ꯈꯔ ꯂꯥꯏꯈꯤꯕꯕꯀꯣ ꯍꯟꯗꯛ ꯄꯦꯄꯔꯗꯗꯤ ꯑꯃꯨꯛ ꯂꯧꯗ꯭ꯔꯤ ꯑꯩꯈꯣꯏꯒꯤꯗꯤ ꯑꯩꯈꯣꯏ ꯑꯌꯥꯝꯕꯅ ꯊꯤꯑꯣꯔꯤ ꯉꯥꯛꯇ ꯑꯣꯏꯕ ꯕ꯭ꯔꯤꯇꯤꯁ ꯂꯤꯇꯔꯦꯆꯔ ꯄꯦꯄꯔ ꯑꯃꯈꯛ ꯑꯣꯏꯌꯦ ꯑꯇꯩꯅ ꯄꯣꯁ ꯀꯣꯂꯅꯦ ꯏꯁꯇꯗꯤꯁꯇꯁꯨ ꯊꯤꯌꯔꯤ ꯑꯦ ꯊꯤꯑꯣꯣꯔꯤ ꯉꯥꯛꯇ ꯑꯌꯥꯝꯕ ꯑꯣꯏ ꯏꯝꯄꯔꯔꯤꯖꯝꯒꯨꯝꯕ ꯅꯦꯁꯅꯦꯂꯤꯖꯝꯒꯨꯝꯕ ꯑꯗꯨꯒꯨꯝꯕ ꯉꯥꯛꯇ ꯊꯤꯑꯣꯔꯤ ꯉꯥꯛꯇ ꯗ꯭ꯔꯃꯥꯒꯨꯝꯕ ꯄꯥꯛ ꯌꯥꯎꯗꯦ ꯑꯗꯒꯤꯗꯤ ꯑꯦ ꯑꯦꯜ ꯇꯤ ꯌꯥꯎꯋꯦꯕꯀꯣ ꯂꯦꯡꯒ꯭ꯋꯦꯁꯇꯤꯆꯤꯡ ꯏꯪꯂꯤꯁ ꯂꯦꯡꯒ꯭ꯋꯦꯁ ꯇꯤꯆꯤꯡ ꯏ ꯑꯦꯜ ꯇꯗꯤ ꯌꯥꯎꯋꯦꯕ ꯑꯗꯨꯗꯨꯅ ꯑꯗꯨꯁꯨ ꯔꯤ ꯉ ꯇ ꯂꯅꯨꯡꯉ
ꯑꯁ ꯈꯣꯏꯗꯤ ꯀꯥꯏꯗꯒꯤꯦ ꯅꯣꯚꯦꯜꯁ ꯁꯨ ꯌꯥꯝ ꯑꯊꯥ ꯑꯊꯥꯕꯗꯣ ꯇꯔꯨꯛꯀꯨꯝꯕ ꯌꯥꯎꯋꯦꯅꯦ
ꯍꯥ
ꯅꯣꯚꯦꯜꯁ ꯑꯊꯥ ꯑꯊꯥꯕꯗꯣ ꯌꯥꯝ ꯊꯛꯥꯕꯗꯣ
ꯎꯝ
ꯑꯗꯨ ꯇꯔꯨꯛꯀꯨꯝꯕ ꯌꯥꯎꯋꯦꯕ ꯕ꯭ꯔꯤꯇꯤꯁ ꯐꯤꯛꯁꯟꯗ
ꯎꯝ
ꯗ꯭ꯔꯃꯥꯁꯨꯅꯦ ꯗ꯭ꯔꯃꯥꯁꯨ ꯇꯔꯨꯛꯔ ꯌꯥꯎꯋꯦ
ꯎꯝ ꯐꯖꯔꯦ ꯑꯗꯨꯅꯦ
ꯇꯦꯛꯁ ꯕꯨꯛ ꯂꯧꯗ꯭ꯔꯁꯨ ꯑꯗꯨ ꯑꯃꯨꯛ ꯑꯃꯨꯛ ꯆꯩꯥꯏꯌꯦ ꯑꯣꯖꯥꯁꯤꯡꯅ
ꯎꯝ ꯑꯣ ꯇꯁꯕꯨ ꯂꯧꯗꯕꯒꯤ ꯆꯍꯤꯌꯦ
ꯑꯣ
ꯎꯝ ꯎꯝ ꯑꯩꯈꯣꯏꯒꯤ ꯌꯥꯝ ꯄꯥꯛ ꯌꯥꯎꯗꯦ ꯑꯩꯈꯣꯏꯒꯤ ꯌꯥꯎꯔꯁꯨ ꯑꯩꯈꯣꯏꯒꯤ ꯀꯩꯅꯣꯗ ꯇꯝꯈꯤꯕ ꯈꯔ ꯌꯥꯎꯋꯦ ꯅꯣꯚꯦꯜꯁꯨ ꯄꯣꯁꯀꯣꯜꯅꯦꯒꯤꯗ ꯌꯥꯎꯕꯗꯣ ꯀꯩꯅꯣꯗ ꯇꯝꯈꯤꯕ ꯌꯥꯎꯋꯦ ꯑꯩꯈꯣꯏ ꯒ꯭ꯔꯦꯖꯨꯌꯦꯁꯟꯗ ꯇꯝꯈꯤꯕ ꯃꯥ ꯑꯩꯈꯣꯏ ꯂꯥꯁ ꯁꯤꯦꯃꯤꯁꯇꯔꯗꯔ ꯀꯩꯅꯣ ꯄꯣꯁ ꯀꯣꯂꯅꯦꯟ ꯌꯥꯎꯈꯤꯗꯅ ꯑꯗ ꯌꯥꯎ ꯆꯅꯤꯆꯦ ꯒꯤ ꯊꯤꯟꯁꯄꯣꯂ ꯄꯥꯠꯣ ꯌꯥꯎ ꯌꯥꯎ ꯅꯤ ꯉꯔꯥꯡ ꯄꯦꯄꯔꯗ ꯊꯣꯛꯈꯤ ꯀꯩꯅꯣꯅ ꯇꯥꯈꯤꯕꯗꯣ ꯃꯦꯗꯥꯝ ꯃꯣꯅꯤꯀꯥꯅ
ꯎꯝ ꯎꯝ ꯎꯝ
ꯔ ꯀꯅꯥꯣ ꯎꯝ ꯐꯖꯔ
ꯑꯩꯣꯏ ꯑꯁꯤꯗꯁꯨ ꯑꯩꯈꯣꯏꯅ ꯍꯥꯟꯅ ꯁꯤꯛꯁ ꯁꯦꯃꯦꯁꯇꯔꯗ ꯑꯩꯈꯣꯏ ꯕꯤ ꯑꯦ ꯀꯥꯕ ꯃꯇꯝꯗ ꯌꯥꯝꯅ ꯇꯝꯃꯤ ꯕꯗꯣ ꯑꯗꯨꯒꯨꯝꯕꯗꯣ ꯈꯔ ꯌꯥꯎꯕꯦ ꯈꯔ ꯂꯥꯏꯑ ꯋꯦꯇꯤꯡ ꯐꯣꯔ ꯒꯣꯗꯣꯒꯨꯝꯕꯗꯣ
ꯎꯝ
ꯑꯗꯨꯁꯨ ꯌꯥꯎꯋꯦ ꯁꯟꯁ ꯑꯦꯟ ꯂꯚꯔꯁꯨ ꯌꯥꯎꯋꯦ ꯑꯗꯨꯒ ꯗ ꯂꯥꯏꯠ ꯍꯥꯎꯁꯁꯨ ꯌꯥꯎꯋꯦ
ꯏꯁꯁꯗꯤꯔꯤꯅꯨꯡꯥꯏ
ꯑꯗꯨꯒꯒ ꯀ꯭ꯔꯤꯇꯤꯁꯤꯖꯝꯗꯁꯨ ꯀꯩꯅꯣꯗꯣ ꯌꯥꯎꯋꯦ ꯑꯦꯂꯦꯛꯇ꯭ꯔꯤꯀꯜ ꯚꯂꯦꯠꯁ ꯑꯗꯨꯒ ꯐꯦꯟꯁꯤ ꯑꯦꯟ ꯏꯃꯦꯖꯤꯅꯦꯁꯟ ꯑꯗꯣ ꯑꯦꯁ ꯇꯗꯤ ꯀꯣꯂꯦꯔꯤꯁꯀꯤꯗꯣ ꯑꯗꯨꯁꯨ ꯌꯥꯎꯋꯦ
ꯎꯝ ꯑꯗꯨꯃꯥꯏꯅ ꯈꯔ ꯌꯥꯎꯔꯗꯤ ꯈꯔ ꯅꯨꯡꯉꯥꯏ ꯅꯠꯇꯕ ꯗꯥꯏꯔꯦꯛ ꯑꯅꯧꯕ ꯌꯥꯎꯔꯛꯄ ꯀꯣꯆꯤꯟꯁꯤ ꯃꯊꯥ ꯁꯁꯦ ꯀ꯭ꯂꯥꯁ ꯌꯥꯎ ꯍꯧꯧꯗ꯭ꯔꯀꯥꯟꯗ
ꯑꯁ ꯑꯗꯨꯗꯤ ꯑꯩ ꯐꯥꯔꯁꯇꯪ ꯀꯣ ꯐꯥꯔꯁ ꯁꯦꯃꯤꯁꯇꯔ ꯇ ꯦꯛ ꯆꯥꯍꯅꯤꯡꯉꯥꯏꯀꯣ ꯕꯦꯛ ꯆꯥꯅꯤꯡꯉꯥꯏ ꯇꯧꯔꯝꯕꯅꯦ ꯃꯇꯛ ꯌꯥꯎꯋꯦꯕꯀꯣ ꯑꯗꯨꯒꯤ ꯑꯁ ꯀꯩꯅꯣꯗꯣ ꯎꯝ ꯀꯔꯤꯔꯥ ꯁꯤꯃꯦꯟꯇꯤꯛ ꯁꯤꯟꯇꯦꯛꯁꯀꯨꯝꯕ ꯌꯥꯝ ꯌꯥꯎꯕꯗꯣ
ꯎꯝ ꯎꯝ ꯎꯝ
ꯑꯗꯨꯒꯤ ꯂꯤꯡꯒ꯭ꯋꯁꯇꯤꯛ ꯄꯦꯄꯔꯗꯨꯗꯤ ꯐꯖꯅ ꯇꯧꯗ꯭ꯔꯦꯕ ꯑꯩꯗꯤ ꯕꯦꯛ ꯆꯥꯔꯝꯃꯅꯤꯅ ꯈꯜꯂꯒ ꯂꯩꯕꯅꯦ ꯑꯗꯣ ꯕꯦꯒꯀꯤ ꯆꯥꯗꯦ ꯑꯗꯨ ꯑꯗꯨ ꯑꯣꯏꯔꯁꯨ ꯑꯗꯨ ꯄꯦꯄꯔꯗꯨꯅ ꯈ꯭ꯋꯥꯏꯗꯒꯤ ꯃꯥꯛꯇꯣ
ꯑꯩ ꯐ ꯑꯩꯁꯨ ꯐꯔꯁꯦ ꯃꯤꯁꯇꯦ ꯕꯦꯦꯛ ꯆꯥꯈꯤꯗꯦ ꯀꯃꯥꯏꯅ ꯇꯧꯔꯤꯅꯣ ꯈꯪꯗꯦ ꯑꯗꯣ ꯃꯥꯔꯛꯁꯤꯗꯤ ꯌꯦꯡꯗ꯭ꯔꯤꯌꯦ ꯃꯣꯏꯅ ꯇꯤꯁ ꯊꯣꯛꯣꯂꯛꯄꯗ ꯕꯦꯛ ꯆꯥꯗꯕꯗꯗꯤ ꯌꯥꯎꯔꯛꯑꯦꯕꯀꯣ ꯃꯥꯔꯛ ꯑꯣꯏꯅꯗꯤ ꯎꯕ ꯐꯪꯗ꯭ꯔꯦ ꯑꯩ ꯄꯥꯈꯠꯇꯤ ꯄ ꯈꯠꯇ ꯐꯔꯦ ꯃꯤꯁꯕꯤ
ꯐꯔꯁ ꯃꯤ ꯔꯗꯒꯤ ꯑꯦꯛꯖꯥꯝ ꯍꯦꯛ ꯂꯣꯏꯕꯒꯀꯣ ꯄꯥꯈꯠꯄꯁꯤꯗꯤ ꯄꯥꯈꯠꯄꯁꯤꯗꯤ ꯂꯣꯏꯔꯦ ꯍꯦꯛ ꯊꯥ ꯑꯍꯨꯝꯕꯥ ꯁꯨꯕꯅꯦ ꯄꯥꯈꯠꯄꯗꯨꯣ
ꯎꯝ ꯑꯦꯛꯖꯥꯝ ꯍꯥꯏꯗꯣꯛꯑꯀꯥꯟꯗ ꯒ꯭ꯌꯥꯟ ꯇꯥꯕꯤꯗꯣ
ꯑꯗꯨꯗꯟꯅꯦ ꯑꯦꯛꯖꯥꯝ ꯍꯥꯏꯗꯄ ꯀꯥꯟꯅ ꯑꯁ ꯃꯊꯪ ꯁꯦꯃꯤꯁꯇꯔꯗꯗꯤ ꯐꯖꯅ ꯇꯧꯔꯒꯦ ꯐꯖꯅ ꯇꯧꯔꯒꯦ ꯃꯊꯪ ꯁꯦꯃꯤꯁꯇꯔꯗ ꯑꯗꯨ ꯍꯧꯖꯤꯛ ꯃꯊꯪ ꯁꯦꯃꯤꯁꯇꯔꯗꯣ ꯍꯧꯖꯤꯛ ꯂꯥꯛꯈ꯭ꯔꯦ ꯌꯧꯔꯦ ꯈꯪꯗ꯭ꯔꯦ
ꯑꯦꯛꯖꯥꯝ ꯊꯥꯈ꯭ꯔꯦ ꯑꯗꯨꯝ ꯑꯗꯨꯝ ꯆꯞ ꯃꯥꯟꯅꯅ ꯑꯗꯨꯝ ꯇꯧꯋꯦ ꯅꯦꯛꯁ ꯁꯦꯃꯤꯁꯇꯔ ꯂꯩꯔꯤꯈꯩ ꯀꯩ ꯋꯥꯗꯃꯤꯗꯣ ꯑꯗꯨꯅꯦꯕ ꯑꯣꯏꯔꯤꯁꯦ
ꯑꯗꯨ ꯑꯗꯨꯟꯅꯦ
ꯅꯠꯇ꯭ꯔꯥ
ꯃꯥꯅꯦ ꯃꯥꯅꯦ
ꯁꯁꯔ ꯇꯥꯏ ꯀꯦ ꯀꯃꯕꯤꯗꯦ
ꯌꯦꯁ
ꯑꯩꯁꯨ ꯍꯟꯗꯛꯁꯦ ꯆꯁꯤ ꯈꯤꯇꯪ ꯐꯖꯅ ꯇꯧꯔꯒꯦ ꯂꯥꯏꯔꯤꯛꯀꯁꯦ ꯈꯔ ꯄꯥꯔꯒꯦ ꯀꯥꯏꯅ ꯈꯜꯂꯦ ꯑꯃꯝ ꯋꯥꯔꯁꯇꯅꯤ ꯀꯩꯅꯣ ꯇꯧꯋꯦ ꯍꯥꯏꯕ ꯍꯦꯦꯟꯅ ꯁꯣꯛꯆꯟꯕꯒꯤ ꯐꯤꯕꯝꯗꯨ ꯇꯧꯋꯦ ꯍꯥꯏꯕ
ꯀꯔꯤꯅꯣ ꯀꯌꯥꯃꯦꯝ ꯊꯥꯖꯦ
ꯑꯩꯁꯨꯅꯦꯕ ꯑꯕꯣ ꯉꯔꯥꯡꯗꯒꯤ ꯍꯧꯔꯦꯕ ꯑꯩ ꯀꯩꯅꯣꯗꯣ ꯍꯥꯔꯠ ꯑꯣꯐ ꯗꯥꯔꯛꯅꯦꯁꯗꯣ ꯑꯗꯨꯁꯨ ꯌꯥꯎꯋꯦ ꯑꯦꯕꯥꯛ ꯑ ꯍꯥꯔꯠ ꯑꯣꯐ ꯗꯗꯥꯔꯛꯅꯦꯁꯀꯤ ꯀꯩꯅꯣ ꯅꯣꯚꯦꯜꯗꯨꯗꯤ ꯌꯥꯝ ꯀꯩꯅꯣ ꯊꯥꯗꯦꯗꯅ ꯌꯥꯝ ꯄꯤꯛꯑꯦꯗꯅ ꯑꯗꯣ ꯑꯁꯤꯗꯤ ꯅꯨꯃꯤꯠ ꯑꯃꯗꯁꯨ ꯂꯣꯏꯒꯅꯤꯗ ꯈꯟꯕꯅꯦꯕ ꯑꯩꯗꯣ ꯉꯔꯥꯡꯗꯒꯤ ꯍꯧꯔꯦ ꯑꯗꯣ ꯉꯁꯤꯐꯥꯎ ꯂꯣꯏꯗ꯭ꯔꯤꯌꯦ
ꯎꯝ
ꯐꯖꯔꯅꯤ
ꯐꯖꯔꯦ ꯐꯔꯤꯅꯤ ꯑꯗꯨ ꯊ
ꯇꯦꯛꯁꯕꯨꯛꯇꯛꯇꯣ ꯌꯥꯝ ꯄꯤꯛꯑꯦ ꯄꯤꯛꯑꯁꯨ ꯄꯥꯕ ꯂꯣꯏꯕ ꯉ
ꯎꯝ ꯑꯣ ꯄꯤꯛꯇꯤ ꯄꯤꯛꯄꯅꯦ ꯀꯩꯅꯣ ꯇꯧꯕ ꯑ ꯀꯔꯤ ꯀꯔꯤ ꯅꯣꯏ ꯑꯣꯐ ꯀ ꯌꯥꯝ ꯌꯥꯝ ꯂꯩꯒꯦ
ꯑꯣꯐꯁꯦ ꯅꯨꯃꯤꯠ ꯑꯃ ꯑꯅꯤ ꯑꯗꯨꯒ ꯑꯩꯈꯣꯏꯒꯤ ꯑꯩꯈꯣꯏꯒꯤ ꯑꯦꯛꯖꯥꯝ ꯇꯥꯏꯃꯤꯡꯗꯣ ꯄꯨꯡ ꯑꯃꯗꯒꯤ ꯃꯔꯤ ꯐꯥꯎꯅꯦ ꯀꯩꯅꯣ
ꯎꯝ ꯏꯚꯅꯤꯡ ꯊꯣꯛꯑꯗꯤ ꯑꯗꯨꯃꯥꯏꯅ ꯑꯣꯏꯕꯅꯦ ꯑꯩꯈꯣꯏꯒꯤꯅꯅꯦ ꯃꯣꯔꯅꯤꯡ ꯊꯣꯛꯑꯦꯕ ꯃꯣꯔꯅꯤꯡ ꯊꯣꯛꯄ ꯄꯨꯡ ꯃꯥꯄꯟꯗ ꯑꯦꯕꯔꯣ
ꯑꯩꯗꯤ ꯃꯣꯔꯅꯤꯡꯗ ꯊꯣꯛꯄꯗꯣ ꯄꯥꯝꯃꯦ ꯍꯥꯏꯗꯤ ꯉꯟꯅ ꯂꯣꯏꯁꯤꯜꯂꯒ ꯌꯨꯝ ꯑꯗꯨꯝ ꯍꯟꯕꯗꯣ
ꯍꯣꯏ ꯏꯚꯅꯤꯡ ꯊꯣꯛꯄꯗꯣ ꯑꯃꯨꯛ ꯁꯝꯃꯔ ꯗꯤ ꯍꯧꯖꯤꯛꯇꯤ ꯑꯃꯨꯛ ꯈꯔ ꯐꯩꯕꯀꯣꯋꯤꯟꯇꯔꯗ